ꯇꯥꯔꯦ ꯇꯥꯔꯦ ꯇꯥꯕꯔꯣ
ꯎꯝ ꯇꯥꯔꯦ ꯇꯥꯔꯦ ꯑꯩꯖꯨ ꯋꯥꯔꯤꯒ ꯀꯟꯅ ꯂꯤꯔꯤꯝꯅꯤꯀꯣ ꯅꯥꯀꯣꯡꯁꯤꯗ ꯊꯝꯂ ꯊꯝꯃꯕꯅꯤꯅ
ꯍꯨꯝ ꯎꯁ ꯑꯩꯗꯤ ꯅꯪ
ꯑꯗꯨ ꯑ ꯑꯗꯨꯒꯗꯤ ꯀꯩꯗꯣ ꯃꯔꯣꯟ ꯊꯣꯛꯂꯛꯇ꯭ꯔꯦ ꯑꯣ ꯍꯥꯏꯅ ꯈꯜꯂꯒ ꯑꯗꯨ ꯌꯦꯡꯉꯕ ꯅꯣꯛꯅꯤꯡꯉꯛꯄꯁꯤ ꯏꯇꯣꯝꯗ ꯑꯩ ꯑꯗꯨꯝ ꯑꯩ ꯑꯗꯨꯝ ꯇꯧꯋꯦꯕ ꯍꯥꯏꯕ ꯁꯨꯃꯥꯏꯅ ꯍꯥꯟꯅ ꯑꯗꯣ ꯏꯕꯥꯅꯤ ꯋꯥꯔꯤ ꯁꯥꯅꯕꯗ ꯈꯪꯗꯕꯗꯣ
ꯎꯝ
ꯁꯥꯏꯗ
ꯁꯒꯠꯂꯛꯑꯦ ꯅꯨꯡꯁꯥ ꯑꯃꯨꯛ ꯄꯞꯇꯥꯡ ꯁꯥꯔꯛꯑꯦ
ꯑꯗꯨꯅꯦ ꯑꯁꯦ ꯉꯥꯎꯔꯦ ꯁꯥꯕꯅ ꯅꯪ ꯅꯍꯥꯟ ꯂꯩꯈꯤꯕ ꯈꯣꯡꯒꯥꯎꯗꯣ ꯎꯞ ꯎꯞꯄ꯭ꯔꯣ ꯉꯔꯥꯡ ꯇꯕ꯭ꯔꯥ
ꯎꯞꯇꯦꯗ ꯐꯣꯔꯃꯦꯜꯒꯤꯅꯤꯅ ꯀꯃꯥꯏ ꯎꯞꯄꯨꯅꯤ
ꯍꯣꯏꯅꯦ ꯆꯨꯝꯃꯤꯅꯦ ꯑꯗꯨꯒ ꯆꯥꯟꯅꯕ ꯐꯨꯔꯤꯠ ꯅꯪ ꯂꯩꯇꯦ꯫
ꯂꯩꯕꯨꯗꯤ ꯂꯩꯕꯅꯦ ꯑꯃ ꯍꯦꯛꯇ ꯍꯥꯏꯔꯣ ꯐꯨꯔꯤꯠꯄꯨꯗꯤ ꯑꯗꯨꯗ ꯀꯩꯀꯥ ꯏꯟꯇꯔꯚꯤꯌꯨ ꯀꯩꯀꯥ ꯆꯠꯄꯗꯣ ꯑꯣꯏꯅ ꯎꯞꯀꯦꯅ ꯊꯝꯃꯕ꯫ ꯈ ꯀꯣꯗꯥꯝꯗꯣ ꯁꯦꯝꯒꯦꯗꯧꯕ
ꯅꯪ ꯅꯍꯥꯟ ꯁꯦꯝꯃꯛꯇꯕꯔ ꯑꯗꯨꯗꯣ꯫
ꯁꯤꯃꯛꯇꯤꯌꯦ ꯃꯥ ꯂꯩꯇ꯭ꯔꯦ ꯑꯗꯧ ꯍꯦꯟꯅ ꯑꯣꯟꯅꯔꯛꯀꯦ ꯇꯧꯕꯗꯣ꯫
ꯑꯣ ꯅꯝꯕꯔꯗꯣ ꯂꯩꯇ꯭ꯔꯕ꯫
ꯎꯝ ꯑꯦꯁ ꯑꯦꯜꯅꯦꯕ ꯑꯩꯅ ꯂꯧꯔꯛꯏꯗꯣ꯫
ꯑꯥ
ꯑꯦꯛꯁ ꯑꯦꯜ ꯂꯩ ꯑꯇꯩ ꯂꯩꯇ꯭ꯔꯦꯅ ꯍꯥꯏꯕ
ꯑꯣ ꯑꯗꯨꯕꯨꯗꯤ ꯀꯩꯅꯣ ꯇꯧ ꯌꯥꯅꯤꯑꯦ ꯌꯦꯇꯨꯝꯅ ꯐꯣꯆꯤꯟ ꯌꯥꯅꯤ ꯅꯪꯗꯣ
ꯍꯣꯏ ꯑꯗꯨꯗꯤ ꯑꯩ ꯑꯗꯨ ꯄꯣꯠ
ꯎꯝ ꯅꯣꯏ ꯅꯃꯥꯟꯅꯕꯤꯒꯤ ꯁꯥꯄꯣꯟꯅꯦ ꯍꯥꯏꯕ ꯅꯠꯇ꯭ꯔꯣ ꯂꯧ ꯆꯠꯇꯣꯏꯗꯣ꯫
ꯎꯝ
ꯀꯩꯅꯣ ꯅꯪ ꯀꯔꯝ ꯀꯥꯟ ꯆꯠꯇꯣꯏꯅꯣ ꯁꯦ
ꯑꯗꯨꯝ ꯂꯧꯁꯤꯂꯛ ꯈꯡꯗꯦ ꯑꯩ ꯄꯩꯈꯥ ꯂꯩꯔꯗꯤ ꯆꯠꯀꯅꯤ ꯅꯠꯇ꯭ꯔꯒ ꯑꯩ ꯍꯥꯡꯆꯤꯠ ꯃꯥꯁꯦꯝ
ꯍꯣꯡꯆꯤꯠ ꯃꯁꯦꯝ
ꯎꯝ ꯑꯗꯨꯣ ꯑꯃꯨꯛꯄꯨꯗꯤ ꯍꯥꯂꯛꯀꯅꯤ꯫
ꯑꯣ ꯌꯥꯝ ꯕꯤꯠ ꯂꯩꯇꯕꯤꯗꯣ ꯇꯥꯕꯗ ꯑꯩꯗꯣ ꯅꯨꯡꯉꯥꯏꯇꯕꯗꯣ ꯇꯧꯋꯦ ꯍꯥꯏꯕ꯫
ꯀꯏꯝ ꯇꯧꯔꯣꯏ ꯀꯏꯝ ꯇꯧꯔꯣꯏ ꯑꯗꯨ
ꯑꯗꯨꯅꯦ ꯑꯩ ꯁꯨꯝ ꯇꯟꯕꯗꯣ ꯏꯕꯥꯏꯟꯇꯪ ꯅꯛꯅꯕꯅꯤꯅ
ꯑꯩ ꯏꯁꯇꯦꯇꯁꯁꯨ ꯊꯥꯕꯤꯔꯛꯎꯔ ꯃꯣꯏꯒꯤꯗꯣ ꯑꯩꯅ ꯍꯥꯏꯕꯗꯣ ꯉꯁꯥꯏꯒꯤꯗꯣ
ꯀ ꯩꯃꯅꯥꯎꯄꯒꯤ꯫
ꯍꯥꯏꯁꯤꯗ ꯐꯦꯃꯦꯂꯤ ꯑꯦꯛꯁꯦꯞ ꯀꯩꯅꯣ ꯈꯛꯇꯪ ꯃꯣꯏ ꯐꯥꯗꯔ ꯈꯛꯇꯪ ꯌꯥꯎꯗꯕ
ꯏꯁ ꯃꯣꯏꯕꯨ ꯇꯥꯟꯕꯨ ꯇꯟꯗꯦꯅꯦ꯫
ꯏꯁ ꯃꯣꯏꯗꯤ ꯁꯞꯄꯣꯔꯠ ꯌꯥꯝ ꯇꯧꯕꯅꯦꯕ ꯌꯥꯝꯅ ꯀꯩꯅꯣ ꯇꯧꯕꯅꯦ꯫ ꯃꯤ ꯃꯃꯥ ꯑꯃ ꯑꯣꯏꯅ ꯑꯩꯈꯣꯏꯗꯤ ꯇꯝꯖꯗ꯭ꯔꯥ ꯑꯗꯨꯒꯨꯝꯕꯗꯣ꯫
ꯍꯣꯏ ꯇꯜꯂꯦ꯫
ꯌꯥꯝ ꯏꯀꯥꯏ ꯏꯀꯥꯏꯒꯟꯗ꯭ꯔꯥ ꯑꯩꯏꯗꯤ꯫
ꯎꯝ꯫
ꯏꯁ ꯃꯣꯏꯗꯤ ꯀꯣꯟꯊꯣꯡ ꯇꯥꯟꯅ ꯑꯗꯨꯝ ꯂꯥꯛꯏꯗꯨꯗꯤ꯫
ꯂꯥꯛꯏꯗꯨꯗꯤ ꯌꯥꯕꯩꯅꯤꯅꯦ꯫
ꯑꯗꯨꯅꯦꯁꯦ ꯍꯥꯟꯅꯗꯩꯁꯨ ꯃꯃꯥꯡ ꯂꯥꯏ ꯂ ꯂꯝꯊꯣꯛꯄꯒ ꯌꯥꯎꯃꯤꯟꯅꯕꯅꯤ ꯢꯕꯦꯝꯃ ꯄꯨꯂꯞ ꯄꯨꯜꯂꯞ꯫ ꯃꯅꯥꯎ ꯃꯅꯥꯎꯄꯤꯒꯤ ꯅꯨꯄꯥꯗꯣ ꯈꯣꯟꯕ꯭ꯔ ꯑꯗꯨꯗꯨꯒ ꯃꯆꯦꯒꯤ ꯅꯨꯄꯥꯒ ꯃꯣꯏꯈꯩ ꯂꯥꯛꯃꯤꯟꯅꯩꯌꯦ ꯑꯗꯨꯒ ꯑꯗ ꯄꯨꯜꯂꯞ ꯌꯥꯎꯃꯤꯟꯅꯔꯤꯕ꯫
ꯑꯩꯁ꯫
ꯉꯝꯗ꯭ꯔꯥ ꯑꯗꯨꯒ ꯀꯥꯏꯅꯈ꯭ꯔꯦ ꯃꯁꯤꯒꯤ ꯅꯨꯄꯥꯗꯨꯗꯤ ꯍꯥꯟꯅꯒꯤ꯫ ꯂꯥꯏ ꯂꯪꯊꯣꯛꯄ ꯌꯥꯎ ꯂꯣꯏꯔꯒ꯫
ꯃꯁꯤꯒꯤ ꯍꯥꯏꯗꯤ ꯁꯤ ꯑꯩꯈꯣꯏ ꯃꯅꯥꯛꯁꯤꯒꯤꯔꯣ꯫
ꯑꯣ ꯍꯣꯏ ꯍꯣꯏ ꯍꯣꯏ ꯑꯩꯅ ꯍꯥꯏꯕꯗꯣ ꯉꯁꯥꯏ ꯋꯥꯔꯤ ꯂꯤ ꯎꯝ ꯑꯇꯣꯞꯄ ꯂꯝꯗꯅꯦꯕꯗꯨꯅ ꯑꯃꯨꯛ ꯍꯧꯖꯤꯛꯁꯤꯅ ꯑꯃꯨꯛ ꯏꯝꯐꯥꯜ ꯗꯥꯏꯔꯦꯛ ꯀꯩꯅꯣꯗꯒꯤ ꯍꯥꯏꯗꯤ ꯃꯌꯥ ꯅꯛꯑꯦꯗꯣ꯫ ꯍꯣꯏ ꯍꯣꯏ ꯍꯣꯏ ꯑꯗꯨꯒ ꯎꯝ ꯊꯨꯏ ꯏꯕꯦꯝꯃ ꯃꯣꯏꯗꯤ ꯈꯪꯉꯕ꯭ꯔꯥ ꯑꯩꯈꯣꯏꯗꯤ ꯀꯅꯥꯀꯁꯨ ꯕꯤꯠ ꯂꯩꯇꯦꯗꯅ ꯃꯣꯏꯗꯤꯀꯣ ꯍꯞꯇꯥ ꯑꯃꯒꯤ ꯃꯇꯨꯡꯗꯅꯦꯅꯤ ꯀꯣꯏ ꯀꯩꯗ
ꯀꯩꯅꯨ ꯃꯣꯏꯖꯤ ꯌꯥꯝ ꯉꯝꯕ ꯉꯃꯤꯅꯦ
ꯉꯝꯃꯦ ꯑꯗꯨꯅꯦ ꯍꯥꯏꯖꯦ ꯅꯨꯄꯥꯗꯨ ꯂꯥꯛꯑꯀꯥꯟꯗꯒ ꯃꯃꯥꯗꯨꯅ ꯊꯝꯃꯤ ꯍꯥꯏꯕꯅꯦ ꯑꯗꯩ ꯅꯨꯄꯤꯁꯦ
ꯃꯃꯥꯗꯨꯁꯨꯅꯤ ꯈꯪꯉꯕ ꯈꯪꯗꯦ ꯑꯗꯨꯝ ꯄꯪꯌꯥꯗ ꯌꯥꯝ ꯃꯥꯜꯂꯦ ꯃꯆꯥ ꯃꯨꯄꯤ ꯑꯃ ꯇꯧꯔꯁꯨ
ꯑꯅꯤꯃꯛꯅ ꯇꯧꯕꯗꯣ ꯌꯥꯝ ꯌꯥꯝꯅ ꯀꯩꯅꯣ ꯇꯧꯕꯅꯦ ꯃꯣꯏꯗꯤ ꯑꯩꯈꯣꯏꯒꯤ
ꯑꯃꯁꯤꯅ ꯃꯣꯏꯒꯤ ꯕꯦꯁꯂꯕ ꯑꯇꯣꯝꯕꯤꯗꯨꯅ ꯃꯅꯥꯎꯄꯤꯗꯨꯅ
ꯄꯥꯗꯨꯔꯥ ꯃꯥꯏ ꯅꯨꯄꯥꯗꯨꯔꯥ ꯅꯠꯇꯦ ꯑꯗꯨꯅ ꯑꯃꯨꯛ ꯑ ꯈꯔ ꯑꯍꯟ ꯍꯥꯏꯖꯤ ꯌꯥꯝꯁꯨ ꯅꯠꯇꯦ ꯀꯩꯅꯣ ꯍꯟꯗꯛ ꯕꯤ ꯑꯦꯒꯨꯝꯕ ꯂꯣꯏꯕ ꯃꯤ ꯃꯥꯂ ꯃꯤꯅꯦ ꯍꯥꯏꯕ꯭ꯔꯒꯩꯅꯝ ꯍꯥꯏꯒꯅꯤ ꯑꯗꯨꯃꯥꯏꯅ ꯃꯉꯣꯟꯗꯕꯨꯗꯤ ꯈꯔ ꯍꯜꯂꯦꯗꯅ ꯃꯉꯣꯟꯗꯕꯨꯗꯤ ꯈꯤꯇꯪ ꯍꯜꯂꯦꯗꯅꯀꯣ ꯃꯃꯥꯡꯉꯩꯗ ꯁꯤꯁꯨ ꯑꯃ ꯅꯪꯉꯣꯟꯗ ꯑꯥ ꯅꯪꯉꯣꯟꯗ ꯑꯃ ꯊꯂꯥꯀꯥꯏꯗꯒꯤ ꯁꯦꯝꯕꯤꯒꯦ ꯍꯥꯏꯕꯗꯨ ꯈꯪꯕ꯭ꯔꯥ ꯑꯗꯨꯗꯨ ꯈꯪꯅꯔꯝꯕꯅꯦ
ꯎꯝ ꯇꯟꯕꯨ ꯇꯟꯂꯤ
ꯑꯗꯨꯒ ꯑꯃꯨꯛ ꯄꯤꯛꯏꯉꯥꯏ ꯄꯥꯡꯈꯪ ꯈꯪꯅꯔꯝꯕ ꯑꯗꯨꯒ ꯍꯧꯖꯤꯛꯀꯤꯁꯤꯅ ꯑꯃꯨꯛ ꯈꯔ ꯄꯩꯁꯥꯁꯨ ꯄꯥꯏꯌꯦꯕ ꯅꯨꯄꯥꯗꯣ ꯖꯤꯝꯅꯨꯡꯁꯨ ꯁꯥꯟꯅꯔꯦ ꯑꯗꯨꯗꯨꯒꯤ ꯌꯥꯁꯤꯟꯒꯤꯕꯩ ꯋꯥꯅꯤꯗ
ꯀꯥꯡꯖꯤꯗꯤ ꯌꯨꯝꯗ ꯑꯗꯨꯝ ꯇꯨꯝ ꯇꯥꯕꯅꯤꯅꯦ
ꯇꯨꯝꯇꯥꯝꯅꯤ
ꯑꯩꯈꯣꯏꯗꯤ ꯀꯥꯡꯗꯁꯨ ꯀꯣꯏꯅꯕꯁꯨ ꯂꯩ ꯇꯦꯌꯣ ꯈꯦꯁꯤꯕꯨꯗꯤ ꯆꯅꯕ ꯌꯥꯏꯀꯣ ꯑꯇꯩ ꯑꯇꯩ ꯑꯇꯩ ꯆꯠꯇ꯭ꯔꯁꯨ ꯑꯣꯏꯌꯣ ꯑꯗꯨꯅꯦꯁꯦ ꯑꯇꯩ ꯑꯇꯩꯗꯤ ꯆꯠꯄꯩꯗꯨꯗꯤ ꯃꯤꯅ ꯒꯥꯔꯤ ꯑꯆꯧꯕ ꯂꯥꯛꯑ ꯏꯕꯅꯤ ꯈꯣꯡ ꯆꯠꯄ ꯇꯟꯂꯦ ꯌꯣ
ꯆꯠꯇꯧ ꯉꯥꯏꯔꯦ
ꯑꯗꯨꯅꯦ ꯍꯥꯏꯁꯦ ꯋꯥꯀꯤꯡ ꯑꯣꯏꯅ ꯀꯩꯅꯣꯔꯣꯝꯗꯒꯤ ꯐꯥꯎꯔ ꯆꯠꯇꯧꯅꯦ ꯗꯥꯏꯔꯤꯄꯣꯛꯂꯣꯝꯗꯒꯤ
ꯍꯣꯏ ꯇꯜꯂꯤꯗꯣ ꯍꯧꯖꯤꯛꯇꯣ ꯏꯆꯥꯎ ꯆꯥꯎꯈꯩ
ꯍꯣꯏ ꯑꯗꯣ ꯃꯤꯠꯇꯤ ꯈꯔ ꯅꯥꯔꯅꯤꯕ ꯅꯨꯃꯤꯠꯇꯣ ꯅꯨꯃꯤꯠꯇꯣꯝꯗꯤ
ꯑꯩꯈꯣꯏ ꯕꯥꯠꯔꯨꯝꯗꯣ ꯃꯣꯏꯁꯤ ꯅꯂꯥ ꯇꯧꯕꯩ ꯅꯝꯊꯤꯕꯅ ꯌꯥꯗ꯭ꯔꯦ ꯊꯗꯥꯔꯛꯄꯩ ꯅꯣꯡ ꯆꯨꯕꯩ ꯕꯥꯗꯔꯨꯝꯗꯣ ꯎꯝ
ꯑꯣ ꯑꯣ ꯑꯣ
ꯅꯣ ꯅꯣꯏꯗꯥꯒꯤꯔꯕ
ꯅꯠꯇꯦ ꯃꯄꯥꯟꯗꯒꯤ ꯍꯣꯏ ꯎꯝ ꯅꯣꯏ ꯑꯥ ꯑꯩꯈꯣꯏ ꯃꯃꯥꯡꯒꯤ ꯃꯣꯏ ꯑꯣꯄꯟꯗ ꯂꯩꯕ ꯀꯥꯡꯕꯨꯁꯤꯡꯗꯨꯗꯩ ꯂꯥꯛꯄ ꯃꯥꯜꯂꯦ
ꯑꯣ ꯅꯨꯡꯁꯤꯠ ꯅꯨꯡꯁꯤꯠ ꯊꯥꯗꯣꯔꯛꯄ ꯑꯣꯏꯔꯝꯅꯦ
ꯑꯗꯨꯏ ꯅꯠꯇꯦ ꯍꯣꯏ ꯑꯣꯄꯟ ꯅꯠꯇꯦ ꯑꯗꯨꯏꯁꯨ ꯈꯔ ꯅꯥꯂꯥꯗꯣ ꯑꯗꯨꯋꯥꯏ ꯇꯧꯔꯛꯑꯕꯅꯤ ꯃꯅꯝꯗꯣ ꯂꯥꯛꯑꯦꯕ ꯅꯣꯡ ꯇꯥꯔꯛꯄ ꯁꯟ ꯃꯊꯤꯁꯨ ꯂꯣꯏ ꯌꯥꯎꯔꯦ
ꯅꯣꯡ ꯆꯨꯕꯩ ꯑꯣꯏꯔꯝꯅꯤ ꯅꯣꯡ ꯆꯨꯕꯗꯨꯗ ꯃꯅꯝ ꯂꯥꯛ
ꯎꯝ ꯄꯣꯠ ꯊꯥꯗꯔꯝꯕ꯭ꯔꯥ ꯈꯪꯗꯤꯌꯦ ꯎꯝ ꯀꯩ ꯀꯩꯅꯣ ꯈꯔ ꯊꯥꯗꯔꯝꯗꯧ ꯃꯥꯜꯂꯦꯕ ꯃꯅꯝꯖꯦ ꯌꯥꯝ ꯊꯤꯅ ꯅꯝꯃꯦꯕ
ꯅꯨꯡꯁꯤꯠ ꯅꯨꯡꯁꯤꯠ ꯄꯥꯏꯁꯤꯜꯂꯛꯄꯗꯨꯅ ꯅꯝ
ꯎꯝ ꯑꯗꯨꯝ ꯅꯨꯡꯁꯤꯠ ꯄꯥꯏꯁꯤꯜꯂꯛꯇꯔꯥꯁꯨ ꯑꯗꯨꯝ ꯅꯝꯃ ꯂꯩ
ꯑꯦ ꯑꯗꯨ ꯊꯣꯡꯉꯥꯅꯥꯎ ꯂꯣꯟꯁꯤꯟꯂꯦ
ꯎꯝ
ꯕꯦꯔꯥꯅꯤ ꯀꯩꯅꯣ ꯀꯩꯅꯣꯒ ꯍꯥꯏꯗꯤ ꯍꯨꯏ ꯅꯨꯡ ꯌꯦꯟ ꯅꯨꯡꯒꯑꯥ ꯀꯩꯅꯣ ꯇꯧꯕ ꯑꯁꯤꯕꯒ ꯊꯝꯃꯝꯕ ꯖꯠꯂꯥ ꯃꯅꯝ ꯑꯗꯨꯒꯨꯝꯕꯖꯨ ꯄꯨꯡꯒꯜꯂꯤꯗꯅ
ꯍꯣꯏ
ꯅꯝꯊꯤꯕꯅꯦ ꯅꯨꯡꯁꯤꯠꯇ ꯂꯥꯛꯄꯗꯣ ꯑꯗꯨꯃꯥꯏꯅ ꯂꯥꯛꯄꯗꯣ
ꯍꯣꯏ ꯅꯝꯊꯤꯕꯅꯤ ꯌꯥꯝ
ꯑꯗꯨꯅꯦ ꯑꯗꯨꯗꯒꯤ ꯒ꯭ꯔꯦꯟꯁꯨ ꯑꯣꯏꯔꯦꯗꯅꯀꯣ ꯅꯣꯏ ꯃꯅꯤꯡꯒꯤ ꯀꯩꯅꯣꯔꯣꯝꯒꯤ ꯑꯋꯥꯡꯂꯣꯝꯒꯤ ꯄꯔꯦꯡꯗꯣ ꯑꯗꯨꯅ ꯑꯗꯣꯝꯗꯁꯨ ꯂꯥꯛꯑꯝꯗꯣꯏꯅꯦ ꯏꯁꯤꯡ ꯇꯨꯡꯁꯤꯜꯂꯒ ꯂꯩꯏꯕꯁꯤꯡꯗꯣ ꯆꯦꯟꯕꯗ ꯅꯝꯊꯤꯔꯝꯗꯣꯏꯅꯦꯕ ꯅꯥꯄꯤ ꯅꯨꯄꯤ ꯃꯌꯥꯝ ꯍꯧꯕꯗꯨꯅ ꯏꯁ ꯅꯣꯡ ꯆꯨꯕꯁꯦ ꯕꯤꯠ ꯂꯩꯇꯦ ꯅꯥꯕꯤ ꯇꯜꯂꯦ ꯇꯜꯂꯦ ꯊꯣꯛꯇꯨꯄ ꯌꯥꯝ ꯇꯜꯂꯦ ꯍꯥꯏꯕ ꯂꯝꯕꯤꯗꯣ ꯉꯔꯥꯡ ꯑꯃ ꯑꯥ ꯈꯣꯏ ꯕꯦꯝꯃ ꯂꯥꯛꯇꯅ ꯑꯃꯨꯛ ꯊꯤꯜꯂꯨꯅꯤ ꯑꯩ ꯂꯝꯄꯤꯅꯦꯒꯥꯏ ꯑꯩꯈꯣꯏ ꯂꯝꯕꯤ ꯐꯖꯍꯧꯕꯅꯦ ꯅꯪ ꯅꯪ ꯂꯥꯛꯑꯝꯒꯤꯔꯣꯏ ꯑꯩ ꯊꯣꯛꯑꯦꯕꯀꯣ
ꯎꯝ
ꯅꯣꯏ ꯍꯜꯂꯛꯄꯗ ꯅꯣꯡ ꯑꯗꯨꯝ ꯆꯣ ꯆꯣ ꯆꯨꯕ꯭ꯔꯥ
ꯎꯝ ꯑꯁ ꯍꯩꯈꯣꯏ ꯍꯜꯂꯛꯄꯗ ꯂꯣꯏꯍꯧꯔꯦꯗ ꯅꯣꯡ ꯂꯣꯏ ꯆꯨꯔꯦ
ꯑꯗꯨꯅꯦ ꯍꯥꯏꯁꯦ ꯂꯝꯕꯤꯗꯨꯗꯤ ꯐꯖꯍꯧꯔꯝꯅꯦ
ꯈꯣꯡꯒ ꯄꯨꯝꯆꯣꯠ
ꯑꯗꯨꯅꯦ ꯍꯥꯏꯁꯦ ꯅꯪ ꯀꯩ ꯁꯦꯠꯂ ꯆꯠꯂꯤꯕ
ꯖꯤꯟ ꯁꯦꯠꯂꯦ ꯑꯗꯨ ꯂꯣꯏ ꯆꯣꯠꯂꯦ ꯁꯨꯗꯔꯗꯤ ꯌꯥꯔꯔꯣꯏ
ꯑꯣ ꯃꯥꯅꯦ ꯂꯩꯈꯣꯝ ꯆꯠꯂꯨꯕꯅꯤꯅ ꯌꯥꯗꯕꯅꯦ
ꯎꯝ ꯎꯝ
ꯂꯣꯏ ꯀꯥꯎꯈꯠꯂꯝꯃꯅꯤ ꯁꯥꯏ ꯆꯪꯉꯛꯄꯗ ꯑꯗꯨꯖꯨ ꯑꯇꯩꯗ ꯅꯠꯂꯝꯃꯣꯏ ꯁꯥꯏ ꯆꯪꯉꯛꯄꯗ ꯑꯥꯗ ꯇꯥꯗꯕ꯭ꯔꯥ
ꯑꯥꯗ ꯀꯩꯁꯨ ꯌꯥꯝ ꯇꯥꯗꯦꯗ
ꯀꯔꯤ ꯌꯧꯔꯝꯗꯥꯏꯗ ꯑꯣꯏꯔꯝꯅꯤ
ꯎꯝ ꯈꯔ ꯀꯨꯝꯊꯥꯔꯝꯗꯥꯏ ꯕꯖꯥꯔ ꯑꯗꯥꯏꯗꯩ ꯇꯥꯕ ꯍꯧꯔꯦ
ꯍꯣꯏ ꯄꯨꯡ ꯀꯗꯥꯏꯔꯦꯛ ꯀꯩꯅꯣ ꯄꯨꯡ ꯇꯔꯨꯛ ꯃꯈꯥꯏ ꯑꯗꯋꯥꯏ ꯌꯧꯔꯛꯄꯔꯣ ꯅꯣꯏ
ꯌꯧꯔꯛꯑꯦ ꯊꯦꯡꯅꯤꯅ
ꯎꯝ ꯑꯩ ꯅꯪ ꯃꯦꯁꯦꯁ ꯍꯜꯂꯛꯇꯗꯣ ꯋꯥꯔꯝꯗꯧ ꯃꯥꯟꯕ
ꯎꯝ
ꯑꯩꯁꯨ ꯏꯇꯣꯝꯗ ꯑꯗꯨꯝ ꯆꯠꯂꯕ ꯀꯩꯒꯤꯅꯣꯏꯗꯤ ꯑꯥ ꯅꯪꯗꯣ ꯑꯃꯨꯛ ꯑꯩ ꯍꯥꯏꯗꯅ ꯍꯥꯏꯗꯤ ꯁꯤꯗꯩ ꯆꯠꯈꯤꯕꯗꯣ ꯑꯃꯨꯛ ꯑꯥꯗ ꯃꯤꯌꯥ ꯀꯩꯅꯣ ꯇꯧꯗꯨꯗꯨꯗ ꯑꯃꯨꯛ ꯊꯦꯡꯗꯧ ꯃꯥꯟꯕ ꯑꯗꯨꯗꯨꯒꯤ ꯅꯨꯃꯤꯠ ꯇꯁꯤꯜꯂꯛꯄꯗꯨꯗ ꯑꯍꯨꯝ ꯃꯈꯥꯏ ꯍꯦꯜꯂꯒꯕꯨꯗꯤ ꯆꯠꯂꯦ ꯑꯩꯕꯨꯗꯤ
ꯎꯝ
ꯑꯁ ꯑꯗꯨ ꯑꯃꯨꯛ ꯀꯦꯝ ꯍꯥꯏꯗꯤ ꯍꯣꯏ ꯍꯣꯏ ꯑꯗꯨꯝ ꯍꯥꯏꯔꯛꯑꯦ ꯍꯔꯥꯎ ꯍꯔꯥꯎ ꯃꯣꯏꯁꯨ ꯁꯤꯠꯇꯝꯅꯤꯅ ꯀꯩꯅꯣ ꯇꯧꯔꯕꯅꯦꯃꯤ ꯍꯧꯖꯤꯛ ꯍꯧꯖꯤꯛꯀꯥꯟ ꯇꯣꯔ ꯃꯌꯥꯝ ꯍꯥꯡꯉꯛꯄꯁꯤꯗꯀꯣ ꯑꯥ ꯏꯝꯐꯥꯜꯁꯨ ꯀꯩꯁꯨ ꯏꯁꯇꯣꯔ ꯃꯌꯥꯝ ꯍꯥꯡꯅꯕꯁꯤꯗ ꯃꯣꯏꯔꯥꯡ ꯀꯩꯅꯣꯖꯦ ꯕꯖꯥꯔꯖꯦ ꯁꯤꯠꯅꯗ꯭ꯔꯕꯅꯤꯅ ꯑꯃꯨꯛꯃꯨꯛ ꯂꯩ ꯂꯥꯛꯄ ꯍꯔꯥꯎꯅꯕꯅꯦꯕ ꯌꯥꯝꯅ ꯑꯥ ꯍꯧꯖꯤꯛꯁꯤꯅ ꯑꯃꯨꯛꯀꯣ ꯑꯣꯟꯂꯥꯏꯟ ꯌꯥꯗꯕꯩꯁꯨ ꯈꯔ ꯐꯩꯅꯦ
ꯎꯝ ꯑꯣꯂꯥꯏ ꯌꯥꯗꯕꯩꯁꯨꯅꯤ ꯃꯣꯏ ꯁꯤꯠꯂꯤꯗꯣ
ꯍꯣꯏ ꯑꯉꯥꯡ ꯑꯗꯨꯒ ꯏꯟꯈꯠꯂꯛꯄ ꯑꯉꯥꯡꯁꯤꯡꯁꯤꯖꯨ ꯑꯗꯨꯝ ꯕꯖꯥꯔꯗꯩ ꯂꯩꯅꯔꯦꯕ ꯐꯤꯔꯣꯟꯁꯤꯡꯁꯦ
ꯎꯝ ꯍꯧꯖꯤꯛꯇꯤ ꯑꯣꯟꯂꯥꯏꯟꯗ ꯑꯃꯇ ꯆꯦꯟꯖꯕꯁꯨ ꯌꯥꯗꯔꯦ
ꯑꯗꯨꯅꯖꯨ ꯆꯦꯟꯕꯁꯨ ꯌꯥꯗ꯭ꯔꯦ ꯑꯩ ꯑꯗꯨꯅꯦ ꯅꯪ ꯀ꯭ꯔꯤꯝ ꯅꯍꯟꯒꯤꯗꯣ ꯄꯂꯝꯒꯤꯗꯣ ꯅꯨꯡꯉꯥꯏꯕ꯭ꯔꯥ
ꯑꯗꯨꯝꯕꯨꯗꯤ ꯅꯨꯡꯉꯥꯏ ꯑꯗꯣ ꯑꯣꯏꯂꯤ ꯑꯣꯏꯕ ꯌꯥꯝꯅ ꯑꯣꯏꯂꯤ ꯑꯣꯏꯕ ꯃꯤꯗꯗꯤ ꯌꯥꯔꯣꯏ ꯂꯧꯈꯠꯄꯤꯗꯣ ꯑꯣꯏꯑꯕ
ꯑꯣ ꯑꯗꯨꯝ ꯅꯣꯔꯃꯦꯜ ꯗ꯭ꯔꯥꯏ ꯑꯣꯏꯕꯗꯗꯤ ꯑꯗꯨꯝ ꯆꯠꯅ
ꯎꯝ ꯑꯩꯒꯤꯕꯨꯗꯤ ꯌꯥꯏ ꯍꯥꯏꯗꯤ ꯑꯩꯒꯤꯗꯤ ꯃꯥꯏ ꯊꯥꯎꯊꯣꯛꯑꯦ ꯍꯥꯏꯔꯁꯨ ꯑꯩꯗꯤ ꯗ꯭ꯔꯥꯏ ꯑꯣꯏꯁ ꯊꯜꯂꯦꯕ ꯌꯥꯝꯅ ꯃꯥꯏꯗꯣ
ꯑꯣ
ꯇ ꯑꯗꯨꯝ ꯂꯥꯡꯈꯠꯂꯦ ꯀꯩꯕꯨꯗꯤ ꯇꯧꯗꯦ ꯑꯗꯨꯝ ꯀꯨꯏꯅ ꯁꯥꯡꯅ
ꯎꯝ ꯅꯨꯡꯁꯥ ꯆꯠꯄ ꯈꯣꯠꯄ ꯅꯨꯡꯗꯤ ꯅꯨꯡꯉꯥꯏꯕ ꯃꯅꯝꯗꯤ ꯄꯂꯝꯒꯤ ꯑꯃ ꯅꯨꯡꯁꯤꯕꯤꯗꯨ ꯅꯨꯡꯁꯤꯕ꯭ꯔꯣ ꯌꯥꯎꯗꯤꯌꯥ
ꯑꯝꯇ ꯌꯥꯎꯗꯕꯅꯤ ꯃꯔꯅꯝ ꯌꯥꯎꯕꯗꯣ ꯑꯩ ꯍꯦꯛ ꯁꯣꯏꯅꯗꯕ
ꯑꯣ ꯑꯗꯨꯝ ꯀꯩꯅꯣꯅꯦꯕ ꯀ꯭ꯔꯤꯝ ꯑꯗꯨꯝ ꯆꯨꯝꯅꯒꯤ ꯃꯅꯝ ꯌꯥꯎꯗꯕꯤꯗ
ꯍꯣꯏ
ꯑꯁ ꯑꯗꯣ ꯁꯟ ꯅꯨꯡꯁꯪ ꯑꯝꯇ ꯂꯩꯇ꯭ꯔꯕꯅꯦ ꯑꯩꯁꯨꯦ ꯄꯦꯜꯂꯕꯖꯥꯠꯅꯤ ꯑꯣꯟꯂꯥꯏꯟꯁꯤꯁꯨ ꯌꯥꯗ ꯁꯤꯗꯩ ꯀꯛꯄꯗꯨ ꯁꯤꯗꯩ ꯂꯩꯕꯗꯨꯗꯤ ꯄꯩꯁꯥꯗꯨ ꯌꯥꯝ ꯍꯦꯜꯂꯤꯗꯅ ꯄꯥꯝꯃꯨꯏꯑꯕ
ꯍꯣꯏ
ꯑꯗꯨꯗꯒꯤ ꯅꯪ ꯅꯍꯥꯟ ꯂꯩꯕ ꯑꯃ ꯅꯤꯚꯌꯥꯒꯤ ꯀꯩꯅꯣꯒꯗꯣ
ꯎꯝ
ꯁꯤꯗꯩ ꯂꯩꯕꯗꯣ ꯃꯃꯟꯗꯣ ꯂꯨꯄꯥ ꯆꯅꯤ ꯇꯔꯥ ꯂꯧꯍꯧꯕꯗꯨ ꯎꯔꯦꯗꯅ ꯑꯩꯈꯣꯏꯅ ꯑꯣꯟꯂꯥꯏꯟꯗ ꯌꯥꯖꯔꯗꯤ ꯑꯣꯟꯂꯥꯏꯟꯗ ꯌꯥꯖꯔꯗꯤ ꯑꯗꯨ ꯍꯣꯏ ꯑꯗꯨꯕꯨꯛꯇꯤ ꯌꯧꯔꯛꯏꯒ
ꯎꯝ ꯑꯗꯨꯏꯁꯨ ꯎꯄꯥꯏ ꯂꯩꯇꯦ ꯍꯧꯖꯤꯛꯐ ꯀꯥꯏꯗꯒꯤ
ꯃꯅꯦ ꯁꯣꯒꯤꯗꯤ ꯄꯣꯠ ꯍꯥꯏꯥꯟꯅ ꯆꯠꯈꯤꯕꯗꯣ
ꯎꯝ
ꯍꯧꯖꯤꯛ ꯍꯧꯖꯤꯛꯁꯤ ꯑꯗꯨꯝ ꯃꯔꯛ ꯃꯔꯛꯇ ꯂꯥꯛꯑꯦꯒ
ꯁꯦ ꯀꯀꯤ ꯃꯌꯥꯝꯗꯨ ꯀꯥꯏꯕꯨꯣꯜꯣ ꯏꯦ ꯁꯦ ꯁꯈꯗ
ꯈꯣꯏꯆꯦꯀꯤ ꯉꯔꯥꯡ ꯀꯩꯅꯣ ꯍꯦꯟ ꯒ꯭ꯂꯣꯞ ꯂꯩꯕꯅꯦꯕ
ꯎꯝ
ꯑꯗꯨꯗꯣ ꯂꯥꯛꯑꯦꯅ ꯑꯗꯨꯒ ꯐꯣꯟ ꯀꯣꯕꯔ ꯑꯣꯏꯔꯒꯅꯣ
ꯑꯗꯨꯒ ꯀꯣ ꯀꯦꯟꯁꯦꯜꯖꯈꯤꯕꯒꯁꯦ ꯑꯗꯨꯝ ꯃꯇꯣꯝꯅꯒ ꯃꯔꯛꯇ ꯂꯥꯛꯄ ꯌꯥꯎꯏꯦꯒꯤ
ꯈꯣꯡꯗꯦ ꯑꯗꯨꯗꯤ
ꯎꯝ ꯂꯧꯔꯨꯒꯇ ꯍꯥꯏꯔꯛꯇꯣꯏꯅꯤ ꯌꯥꯝꯕ꯭ꯔꯥ ꯀꯣꯏꯆꯦꯗꯗꯤ ꯄꯣꯠ ꯀꯛꯅꯤꯡꯉꯁꯨ ꯑꯗꯨꯗꯤ ꯑꯩ ꯇꯗꯤꯁꯥꯔꯠ ꯑꯝꯇꯕ ꯌꯦꯡꯅꯤꯡꯕꯅꯦꯕ ꯌꯥꯗꯔ꯭ꯕꯅꯦ ꯑꯩ ꯇꯤꯁꯥꯠ ꯁꯤꯡꯗꯣ
ꯎꯄꯥꯏ ꯂꯩꯇ꯭ꯔꯦ ꯇꯧꯔꯤꯁꯦ ꯑꯣꯟꯂꯥꯏꯟꯗꯅ ꯐꯩ ꯇꯧꯕꯅꯦ ꯕꯖꯥꯔꯗ ꯂꯩꯕꯗꯣ ꯄꯩꯁꯥ ꯄꯥꯝꯃꯨꯏꯌꯦꯕ
ꯑꯃꯃꯨꯕꯟ ꯍꯦꯛ ꯈꯔ ꯈꯛꯇꯤ ꯑꯗꯨꯝ ꯈꯦꯠꯅꯕꯗꯤꯔꯦꯟꯗꯕꯨꯗꯤ ꯄꯩꯁꯥ ꯐꯅꯌꯥꯝ ꯐꯔꯗꯤ ꯑꯗꯨꯝ ꯇꯥꯔꯛꯄꯅꯦ ꯃꯣꯏ ꯆꯥꯝꯃ ꯆꯃꯦ ꯃꯈꯩꯒꯅ ꯍꯥꯃꯨꯛ ꯈꯔ ꯇꯥꯡꯕꯗꯗꯤ ꯇꯥꯔꯛꯑꯦ ꯄꯔꯐꯤꯌꯨꯝ ꯂꯩꯕ ꯀꯥꯟꯗ ꯅꯨꯛꯀꯤ
ꯎꯝ ꯄꯣꯠ ꯑꯍꯣꯡꯕꯗꯕꯨꯗꯤ ꯃꯣꯏꯁꯨ ꯇꯥꯗꯦꯗ ꯅꯠꯇ꯭ꯔꯥ ꯑꯍꯣꯡꯕꯗꯗꯤ ꯌꯥꯝ ꯇꯥꯕ ꯌꯥꯗꯕ ꯑꯆꯧꯕ ꯂꯩꯕ ꯂꯨꯄꯥ ꯆꯅꯤ ꯆꯍꯨꯝ ꯆꯥꯝꯔꯤꯃꯨꯛ ꯌꯧꯕꯗꯤ ꯑꯗꯨꯝ ꯇꯥꯗꯤ ꯇꯥꯏꯏ ꯀꯩꯅꯣ ꯃꯣꯏꯒꯤꯅ ꯑꯃꯨꯛ ꯑꯃꯗꯨꯅ ꯑꯃꯨꯛ ꯀꯌꯥ ꯇꯥꯒꯟꯗꯦꯕ ꯃꯣꯏꯁꯤꯅ
ꯇꯥꯗꯕꯟ